ꯇꯥꯏ ꯇꯥꯔꯦ꯫ ꯇꯔꯕꯣ꯫
ꯑ ꯇꯥꯏ-ꯇꯥꯏ꯫
ꯃꯔꯨꯞꯀꯤ ꯈꯣꯟꯖꯦꯜꯗꯨ ꯈꯔ ꯍꯧꯕ ꯋꯥꯠꯄꯗꯧ ꯇꯧꯋꯤ꯫ ꯇꯥꯗ꯭ꯔꯕꯣ꯫
ꯇꯥꯏꯌꯦ-ꯇꯥꯏꯌꯦ꯫
ꯌꯥꯝ ꯈꯔ ꯈꯔ ꯇꯞꯊꯈ꯭ꯔꯦ ꯈꯣꯟꯖꯦꯜꯗꯨ ꯈꯔ ꯍꯧꯍꯟꯕꯤꯔꯣ ꯃꯔꯨꯞ ꯃꯔꯨꯞꯅ ꯍꯥꯏꯕꯗꯣ ꯑꯩ ꯒ꯭ꯌꯥꯟ ꯇꯥꯕ ꯉꯝꯃꯣꯏꯗꯧꯔꯦ꯫
ꯃꯔꯨꯞ ꯇꯥꯔꯕ꯭ꯔꯥ꯫
ꯑꯥ ꯇꯥꯏ-ꯇꯥꯏ꯫
ꯑꯥ ꯃꯔꯨꯞ ꯀꯝꯗꯧꯔꯤ ꯅꯨꯡꯉꯥꯏꯕꯤꯔꯤꯕ꯭ꯔꯥ꯫
ꯅꯨꯡꯉꯥꯏꯔꯤ ꯃꯔꯨꯞ ꯀꯨꯏꯔꯦ ꯃꯔꯨꯞꯀꯁꯨ ꯄꯥꯎ ꯐꯥꯎꯅꯗꯕ ꯑꯗꯣ ꯉꯁꯤ ꯃꯔꯨꯞꯅ ꯁꯨꯝ ꯋꯥꯔꯤ ꯁꯥꯟꯅꯖꯦꯅ ꯇꯧꯔꯛꯏꯁꯤꯕꯨ ꯀꯔꯤ ꯃꯇꯥꯡꯒꯤꯅꯣ ꯁꯨꯝ ꯇꯧꯔꯛꯏꯔꯥ꯫
ꯋꯥꯔꯤ ꯑꯃ ꯁꯨꯝ ꯁꯥꯅꯤꯡꯗꯅ ꯇꯧꯔꯛꯄꯅꯤꯗ ꯃꯔꯨꯞ ꯑ ꯏꯃꯥ ꯍꯣꯏꯗꯤ ꯑꯅꯥ ꯑꯅꯥ ꯑꯌꯦꯛ ꯌꯥꯎꯗꯦꯀꯣ ꯃꯔꯨꯞ꯫
ꯍꯣꯏ ꯑꯍꯟ ꯂꯩꯅꯥ ꯑꯗꯒꯤ ꯁꯨꯝ ꯑꯗꯨꯒꯨꯝꯕ ꯂꯩꯔꯤ ꯀꯟꯅ ꯊꯣꯏꯅ ꯅꯥꯕ ꯑꯗꯨꯁꯨ ꯇꯧꯗꯦ ꯑꯗꯣ ꯃꯔꯨꯞ ꯍꯣꯏꯒꯤ ꯏꯃꯨꯡ ꯃꯅꯨꯡꯗꯤ ꯀꯃꯥꯏ ꯀꯃꯥꯏ ꯇꯧꯔꯤ꯫
ꯑꯗꯨꯝ ꯃꯈꯣꯏꯒꯤꯁꯨ ꯑꯗꯨꯝ ꯅꯨꯡꯉꯥꯏꯔꯤ ꯍꯧꯖꯤꯛ ꯐꯥꯎꯒꯤꯗꯤ ꯏꯁꯣꯔꯅ ꯆꯥꯟꯕꯤꯕ ꯍꯥꯏꯒꯗ꯭ꯔꯥ ꯑꯅꯥ ꯑꯌꯦꯛ ꯌꯥꯎꯗꯦ ꯍꯥꯏꯖꯕ ꯇꯥꯔꯦ ꯃꯔꯨꯞ ꯃꯔꯨꯞ ꯉꯁꯤꯗꯤ ꯑꯩꯈꯣꯏꯒꯤ ꯑ ꯏꯟꯗꯤꯌꯥꯒꯤ ꯑꯣꯏꯕ ꯁꯥꯟꯅ ꯈꯣꯠꯅꯕꯒꯤ ꯂꯝꯗ ꯋꯥꯔꯤ ꯈꯔ ꯇꯧꯁꯤ ꯌꯥꯕ꯭ꯔꯥ ꯃꯔꯨꯞ ꯀꯔꯤ ꯀꯥꯏ꯫
ꯇꯧꯁꯤ ꯇꯧꯁꯨ ꯑꯩꯁꯨ ꯑꯗꯨꯒꯤ ꯃꯇꯥꯡꯗ ꯍꯥꯏꯗꯤ ꯁꯨꯝ ꯈꯜꯂꯝꯃꯤꯅꯤ ꯁꯥꯟꯅ ꯈꯣꯠꯅꯕ ꯃꯇꯥꯡꯁꯦ ꯑꯩ ꯏꯁꯥꯅꯁꯨ ꯁꯥꯟꯅꯕ ꯄꯥꯝꯖꯕꯅꯤꯅ ꯁꯥꯟꯅ ꯈꯣꯠꯅꯕ ꯃꯇꯥꯡꯗ ꯋꯥꯔꯤ ꯇꯧꯕꯁꯤꯗ ꯑꯩ ꯌꯥꯝ ꯅꯨꯡꯉꯥꯏꯖꯕꯤꯅꯤ꯫
ꯃꯔꯨꯞ ꯏꯟꯗꯤꯌꯥꯒꯤ ꯁꯥꯟꯅ ꯈꯣꯠꯅꯕꯒꯤ ꯃꯇꯥꯡꯁꯤꯗ ꯂꯥꯛꯄꯗ ꯑꯩꯈꯣꯏꯒꯤ ꯏꯟꯗꯤꯌꯥꯗ ꯂꯩꯔꯤꯕ ꯃꯤ ꯑꯃ ꯑꯣꯏꯅ ꯑꯩꯈꯣꯏꯒꯤ ꯋꯥꯈꯜꯗ ꯂꯥꯛꯄꯁꯤ ꯑꯇꯩ ꯑꯇꯩ ꯑꯃꯠꯇ ꯂꯥꯛꯇꯕꯤꯗ ꯀ꯭ꯔꯤꯛꯀꯦꯠ ꯀ꯭ꯔꯤꯛꯀꯦꯠ ꯍꯥꯏꯔꯤꯕ ꯃꯁꯥꯟꯅ ꯑꯁꯤꯅ ꯍꯥꯟꯅ ꯂꯥꯛꯑꯦ ꯍꯥꯏꯖꯕ ꯇꯥꯔꯦꯅꯦ ꯃꯔꯨꯞ ꯍꯥꯏꯕꯗꯤ ꯏꯟꯗꯤꯌꯥꯒꯤ ꯑꯣꯏꯅꯗꯤ ꯀ꯭ꯔꯤꯛꯀꯦꯠ ꯍꯥꯏꯕꯁꯤ ꯈ꯭ꯋꯥꯏꯗꯒꯤ ꯆꯥꯎꯕ ꯃꯁꯥꯟꯅ ꯑꯃꯅꯤ ꯍꯥꯏꯖꯕ ꯇꯥꯔꯦ ꯃꯍꯥꯛꯀꯤ ꯃꯍꯥꯛꯄꯨꯕꯨ ꯌꯥꯝ ꯄꯥꯝꯖꯕ ꯑꯗꯒꯤ ꯑꯩꯈꯣꯏꯒꯤ ꯏꯟꯗꯤꯌꯥꯒꯤ ꯂꯩꯔꯤꯕ ꯂꯩꯉꯥꯛꯁꯤꯅꯁꯨ ꯍꯦꯟꯅ ꯄꯨꯛꯅꯤꯡ ꯊꯧꯒꯠꯄꯒꯤ ꯃꯑꯣꯡꯗ ꯇꯧꯕ ꯃꯁꯥꯟꯅ ꯑꯃꯅꯦ ꯍꯥꯏꯅ ꯊꯝꯖꯒꯦ ꯑꯗꯨꯒ ꯐꯥꯎꯐꯥꯎꯕ ꯀ꯭ꯔꯤꯛꯀꯦꯠꯇꯔ ꯀ꯭ꯔꯤꯛꯀꯦꯠ ꯁꯥꯟꯅꯕ ꯁꯥꯟꯅꯔꯣꯏ ꯀꯌꯥ ꯑꯃꯁꯨ ꯃꯥꯂꯦꯝꯒꯤ ꯊꯥꯛꯇ ꯐꯥꯎꯔ ꯐꯥꯎꯔꯕ ꯃꯃꯤꯡ ꯅꯥꯏꯔꯕ ꯀꯌꯥ ꯑꯃꯁꯨ ꯂꯩꯔꯤ ꯍꯥꯏꯖꯕ ꯇꯥꯔꯦꯅꯦ ꯑꯗꯨ ꯀ꯭ꯔꯤꯛꯀꯦꯠꯁꯤꯅ ꯏꯟꯗꯤꯌꯥ ꯑꯁꯤꯕꯨ ꯑꯆꯧꯕ ꯃꯥꯂꯦꯝꯒꯤ ꯊꯣꯄꯥꯛ ꯊꯛꯇ ꯊꯥꯡꯒꯠꯂꯤꯕꯅꯤ ꯍꯥꯏꯗꯨꯅꯁꯨ ꯊꯝꯖꯒꯦ ꯃꯔꯨꯞꯀꯤ ꯋꯥꯈꯜꯂꯣꯟꯗꯗꯤ ꯀꯔꯤ ꯂꯩꯕꯏ ꯀ꯭ꯔꯤꯀꯦꯠꯀꯤ ꯃꯔꯝꯗ
ꯃꯔꯨꯞ ꯃꯥꯅꯤ ꯃꯗꯨꯃꯛꯅꯤ ꯍꯥꯏꯗꯤ ꯑꯩꯈꯣꯏꯒꯤ ꯂꯝ ꯍꯥꯏꯗꯤ ꯏꯟꯗꯤꯌꯥꯗ ꯍꯧꯗꯣꯛꯈꯤꯕ ꯃꯁꯥꯟꯅꯃꯛꯇꯤ ꯅꯠꯇꯦ ꯑꯇꯣꯞꯄ ꯂꯝꯗꯒꯤ ꯍꯧꯔꯛꯄꯅꯤ ꯑꯗꯨꯕꯨ ꯑꯇꯣꯞꯄ ꯂꯝꯗꯒꯤ ꯍꯧꯔꯛꯄ ꯃꯁꯥꯟꯅ ꯑꯁꯤ ꯑꯩꯈꯣꯏꯒꯤ ꯂꯝꯁꯤꯅ ꯍꯦꯟꯅ ꯈꯨꯗꯨꯝ ꯆꯟꯕ ꯉꯝꯕ ꯃꯥꯂꯦꯝ ꯊꯥꯛꯇ ꯍꯥꯏꯗꯤ ꯃꯁꯛ ꯃꯆꯨ ꯊꯣꯛꯅ ꯑꯩꯈꯣꯏꯒꯤ ꯃꯥ ꯂꯩꯖꯕ ꯍꯩꯖꯕꯤꯛ ꯃꯒꯨꯟ ꯀꯌꯥ ꯑꯃꯁ ꯎꯠꯊꯣꯛꯄ ꯉꯝꯗꯨꯅ ꯉꯁꯤ ꯑꯩꯈꯣꯏ ꯃꯥꯂꯦꯝ ꯊꯥꯛꯇ ꯃꯥꯏ ꯊꯥꯡꯒꯠꯇꯨꯅ ꯆꯠꯄ ꯉꯝꯃꯤꯅꯤ ꯀ꯭ꯔꯤꯀꯦꯠꯁꯦ ꯑꯁꯨꯛꯀꯤ ꯃꯇꯤꯛ ꯌꯥꯝ ꯄꯥꯝꯅꯕ ꯐꯕ ꯃꯁꯥꯟꯅ ꯑꯃꯁꯨ ꯑꯣꯏ ꯃꯥꯁꯤ ꯃꯗꯨꯒꯤ ꯃꯇꯥꯡꯗ ꯑꯩꯈꯣꯏꯒꯤ ꯃꯤꯑꯣꯏꯕꯒꯁꯦ ꯑꯩꯈꯣꯏ ꯃꯁꯦꯟ ꯃꯃꯥ ꯃꯄꯥꯒ ꯑꯗꯒꯤ ꯃꯆꯤꯟ ꯃꯅꯥꯎꯒꯁꯦ ꯃꯥꯒꯤ ꯃꯥꯒꯤ ꯇꯣꯉꯥꯟ ꯇꯣꯉꯥꯟꯕ ꯄꯥꯝꯖꯕ ꯁꯥꯟꯅꯔꯣꯏꯁꯤꯡꯒꯤ ꯃꯇꯥꯡꯗꯒ ꯃꯔꯩ ꯌꯦꯠꯅꯗꯅ ꯀꯟꯈꯠꯅꯗꯅ ꯈꯟꯅꯕ ꯐꯥꯎ ꯌꯥꯎꯔꯤꯕꯅꯤ ꯍꯥꯏꯕꯗꯤ ꯁꯥꯟꯅꯕꯗꯨꯗ ꯀꯌꯥꯃꯨꯛ ꯍꯥꯏꯗꯤ ꯃꯤꯁꯤꯡꯒꯤ ꯄꯨꯛꯅꯤꯡ ꯋꯥꯈꯜꯁꯦ ꯂꯨꯞꯍꯜꯂꯒꯦ ꯍꯥꯏꯕꯗꯨꯅꯦ ꯑꯗꯨꯒ ꯃꯔꯨꯞ ꯑꯗꯨꯒꯤ ꯑꯩꯈꯣꯏꯒꯤ ꯀ꯭ꯔꯤꯛꯀꯦꯠꯁꯤ ꯌꯥꯝꯅ ꯐꯥꯎꯔꯦ ꯑꯗꯨꯒ ꯑꯗꯨ ꯅꯠꯇꯕ ꯑꯇꯣꯞꯄ ꯃꯁꯥꯟꯅꯗ ꯃꯔꯨꯞꯅꯗꯤ ꯀꯔꯤ ꯀꯔꯤ ꯄꯟꯕꯤꯅꯤꯡꯕ ꯂꯩ ꯍꯥꯏꯕꯗꯤ ꯁꯥꯟꯅ ꯈꯣꯠꯅꯕꯁꯦ ꯑꯗꯨꯛꯀꯤ ꯃꯇꯤꯛ ꯌꯥꯝꯈ꯭ꯔꯦ ꯍꯥꯏ ꯇꯔꯦ ꯑꯗꯣ ꯃꯔꯝꯅꯁꯨ ꯄꯟꯕꯤꯅꯤꯡꯕ ꯑꯇꯣꯞꯄ ꯁꯥꯟꯅ ꯈꯣꯠꯅꯕꯒꯤ ꯃꯇꯥꯡꯗ ꯈꯔ ꯑꯗꯨꯝ ꯊꯝꯕꯤꯔꯛꯑꯣ
ꯃꯔ ꯀ꯭ꯔꯤꯛꯀꯦꯠ ꯍꯥꯏꯕꯗ ꯈ꯭ꯋꯥꯏꯗꯒꯤ ꯀ꯭ꯔꯤꯛꯀꯦꯠꯀ ꯅꯛꯁꯟꯅꯕ ꯍꯥꯏꯕ ꯇꯥꯔꯒꯗꯤ ꯍꯣꯛꯀꯤ ꯍꯥꯏꯖꯕ ꯇꯥꯔꯦꯅꯦꯀꯣ ꯍꯣꯛꯀꯤꯁꯤꯁꯨ ꯑꯗꯨꯝ ꯀ꯭ꯔꯤꯛꯀꯦꯠꯀ ꯑꯗꯨꯝ ꯃꯥꯟꯅꯕꯅꯦ ꯍꯥꯏꯖꯕ ꯇꯥꯔꯦ ꯕꯣꯜ ꯃꯆꯥ ꯑꯃ ꯇꯧꯔꯒ ꯑꯗꯨꯝ ꯁꯥꯟꯅꯕꯅꯤꯅ ꯑꯗꯨꯒ ꯑꯗꯨꯝ ꯀ꯭ꯔꯤꯛꯀꯦꯠꯁꯨ ꯑꯗꯨꯝ ꯃꯥꯂꯦꯝꯒꯤ ꯊꯥꯛꯇ ꯏꯟꯗꯤꯌꯥꯁꯤ ꯌꯥꯝꯅ ꯐꯥꯎꯕ ꯅꯨꯄꯤꯒꯤ ꯁꯥꯟꯅꯔꯣꯏꯕꯨ ꯑꯣꯏꯔꯣ ꯅꯨꯄꯥꯒꯤ ꯁꯥꯟꯅꯔꯣꯏꯕꯨ ꯑꯣꯏꯔꯣ ꯃꯥꯂꯦꯝꯒꯤ ꯐꯝꯄꯥꯛꯥꯛ ꯊꯛꯇ ꯌꯥꯝꯅ ꯃꯁꯛ ꯅꯥꯏꯕ ꯃꯐꯝ ꯑꯃ ꯀꯟꯗꯨꯅ ꯂꯩꯌꯦ ꯍꯥꯏꯖꯒꯦ ꯑꯗꯨꯒ ꯀꯌꯥ ꯑꯃ ꯂꯩꯈ꯭ꯔꯦ ꯁꯝꯅ ꯍꯥꯏꯖꯔꯕꯗ ꯑꯩꯈꯣꯏꯒꯤ ꯃꯅꯤꯄꯨꯔ ꯄꯤꯛꯈ꯭ꯔꯕ ꯍꯥꯏꯗꯤ ꯃꯥꯂꯦꯝꯒꯤ ꯊꯥꯛꯇ ꯌꯦꯡꯕꯗ ꯈ꯭ꯋꯥꯏꯗꯒꯤ ꯃꯤ ꯌꯥꯝꯗꯦ ꯍꯥꯏꯔꯤꯕ ꯏꯟꯗꯤꯌꯥ ꯑꯁꯤꯗꯒꯤ ꯏꯟꯗꯤꯌꯥꯁꯤꯗꯤ ꯈ꯭ꯋꯥꯏꯗꯒꯤ ꯑꯃꯨꯛ ꯌꯦꯡꯕꯗ ꯈ꯭ꯋꯥꯏꯗꯒꯤ ꯄꯤꯛꯂꯤꯕ ꯑꯩꯈꯣꯏꯒꯤ ꯃꯅꯤꯄꯨꯔ ꯍꯥꯏꯔꯤꯕ ꯂꯝ ꯃꯆꯥ ꯈ꯭ꯋꯥꯏꯗꯒꯤ ꯃꯤ ꯌꯥꯝꯟꯗ꯭ꯔꯕ ꯃꯐꯝ ꯑꯁꯤꯗꯒꯤꯁꯨ ꯃꯥꯂꯦꯝꯒꯤ ꯊꯥꯛꯇ ꯍꯥꯏꯖꯕ ꯇꯥꯔꯦ ꯕꯣꯛꯁꯤꯡ ꯃꯁꯥꯟꯅꯗꯕ ꯑꯣꯏꯔꯣ ꯍꯣꯛꯀꯤ ꯃꯁꯥꯟꯅꯗꯕꯨ ꯑꯣꯏꯔꯣ ꯑꯗꯒꯤ ꯑꯇꯩ ꯑꯇꯣꯞꯄ ꯆꯤꯠꯀꯨꯟꯗꯣ ꯇꯥꯏꯀꯨꯟꯗꯣ ꯑꯗꯒꯤ ꯀꯕꯥꯇ ꯃꯌꯥꯝ ꯂꯩꯈ꯭ꯔꯦ ꯍꯥꯏꯕ ꯇꯥꯔꯦ ꯃꯃꯤꯡ ꯅꯥꯏꯔꯕ ꯃꯁꯛ ꯅꯥꯏꯔꯕ ꯁꯝꯅ ꯄꯟꯖꯔꯕꯗ ꯃꯦꯔꯤ ꯀꯣꯝ ꯑꯗꯩ ꯁꯔꯤꯇꯥ ꯑꯗꯒꯤ ꯃꯌꯥꯝ ꯂꯩꯈ꯭ꯔꯦ ꯍꯧꯖꯤꯛ ꯍꯧꯖꯤꯛ ꯀꯟꯅ ꯐꯥꯎꯔꯤꯕ ꯍꯥꯏꯔꯒꯅ ꯔꯣꯁꯅꯟ ꯃꯩꯁꯅꯥꯝ ꯑꯗꯨꯒ ꯑꯩꯈꯣꯏꯒꯤ ꯖꯣꯖꯣ ꯔꯥꯥꯁꯀꯨꯃꯥꯔꯤ ꯑꯦꯝ ꯑꯦꯝ ꯑꯦ ꯐꯥꯏꯇꯔ ꯍꯥꯏꯖꯕ ꯇꯥꯔꯦ ꯃꯈꯣꯏꯁꯨ ꯃꯌꯥꯝ ꯂꯩꯈ꯭ꯔꯦ ꯃꯈꯣꯏꯁꯤ ꯃꯈꯣꯏꯒꯤ ꯑꯩꯈꯣꯏꯒꯤ ꯏꯟꯗꯤꯌꯥꯒꯤ ꯊꯥꯛꯇ ꯑꯃꯗꯤ ꯃꯥꯂꯦꯝꯒꯤ ꯊꯥꯛꯇ ꯁꯥꯟꯅꯔꯛꯄ ꯃꯇꯝꯗ ꯑꯩꯈꯣꯏꯒꯤ ꯃꯅꯤꯄꯨꯔ ꯃꯆꯥ ꯑꯃ ꯑꯣꯏꯅ ꯏꯟꯗꯤꯌꯥ ꯃꯆꯥ ꯑꯃ ꯑꯣꯏꯅ ꯌꯥꯝꯅ ꯆꯥꯎꯊꯣꯛꯆꯕ ꯑꯩꯈꯣꯏꯒꯤ ꯊꯃꯣꯏꯗ ꯍꯥꯏꯅꯤꯡꯉꯥꯏ ꯂꯩꯇꯕ ꯑꯩꯈꯣꯏꯒꯤ ꯃꯣꯏꯅ ꯁꯥꯟꯅꯕꯗꯣ ꯃꯣꯏꯅ ꯃꯣꯏꯅ ꯁꯥꯟꯅꯖꯔꯒꯁꯨ ꯑꯩꯈꯣꯏꯒꯤ ꯃꯤꯄꯨꯝ ꯈꯨꯗꯤꯡꯃꯛ ꯑꯩꯈꯣꯏꯒꯤ ꯏꯟꯗꯤꯌꯥꯗ ꯂꯩꯔꯤꯕ ꯃꯅꯤꯄꯨꯔꯗ ꯂꯩꯔꯤꯕ ꯃꯤꯄꯨꯝ ꯈꯨꯗꯤꯡꯃꯛꯅ ꯁꯥꯟꯅꯕꯗꯧꯅ ꯊꯋꯥꯏ ꯌꯥꯎꯅ ꯌꯦꯡꯅꯩ ꯍꯥꯏꯖꯕ ꯇꯥꯔꯦ ꯏꯁꯥꯃꯛꯁꯨ ꯑꯗꯨꯝ ꯌꯦꯡꯖꯩ ꯏꯁꯥꯃꯛꯁꯨ ꯑꯗꯨꯝ ꯄꯥꯝꯖꯩ ꯑꯗꯣ ꯃꯔꯨꯞꯀꯤ ꯋꯥꯈꯜꯂꯣꯟꯗꯗꯤ ꯑꯩꯈꯣꯏꯒꯤ ꯁꯤꯒꯨꯝꯕ ꯁꯥꯟꯅ ꯈꯣꯠꯅꯕ ꯍꯥꯏꯗꯤ ꯃꯁꯥꯅ ꯊꯤꯅ ꯀꯥꯎꯅꯕ ꯍꯥꯏꯖꯕ ꯇꯥꯏꯅꯦ ꯕꯣꯛꯁꯤꯡ ꯍꯥꯏ ꯇꯥꯔꯒꯗꯤꯀꯣ ꯑꯗꯣ ꯁꯤꯒꯤ ꯃꯇꯥꯡꯗ ꯃꯔꯨꯞꯀꯤ ꯏꯟꯇꯔꯦꯁ ꯊꯋꯥꯏ ꯌꯥꯎꯕ꯭ꯔꯥ ꯁꯤꯒꯨꯝꯕꯗ ꯊꯋꯥꯏ ꯌꯥꯎꯕꯤꯕ꯭ꯔꯥ ꯀꯃꯥꯏ ꯀꯃꯥꯏꯅ ꯇꯧꯒꯦ ꯍꯥꯏꯕꯗꯣ ꯊꯝꯕꯤꯌꯨꯕ
ꯍꯣꯏ ꯁꯥꯟꯅ ꯈꯣꯠꯅꯕꯁꯤ ꯍꯣꯏ ꯊꯋꯥꯏ ꯌꯥꯝ ꯌꯥꯎꯖꯩ ꯍꯥꯏ ꯇꯔꯦ ꯍꯤꯔꯝ ꯈꯨꯗꯤꯡꯃꯛꯇ ꯁꯥꯟꯅꯕꯁꯤ ꯃꯥꯒꯤ ꯃꯥꯒꯤ ꯇꯣꯉꯥꯟꯖꯔꯒꯁꯨ ꯁꯥꯟꯅꯕ ꯍꯥꯏꯕ ꯋꯥꯍꯩꯁꯤꯅ ꯄꯨꯟꯁꯤꯜꯂꯤꯕꯅꯤ ꯑꯩꯈꯣꯏ ꯑꯩꯈꯣꯏ ꯃꯤꯑꯣꯏꯕꯅ ꯍꯛꯆꯥꯡ ꯐꯅꯕ ꯍꯣꯠꯅꯕ ꯁꯤꯗ ꯁꯥꯟꯅ ꯈꯣꯠꯅꯕꯒꯤ ꯃꯇꯥꯡꯁꯤꯗ ꯍꯣꯏ ꯑꯥꯗ ꯌꯧꯅ ꯍꯥꯏꯗꯤ ꯃꯤꯔꯛ ꯊꯣꯛꯅ ꯁꯥꯟꯅꯕ ꯉꯝꯗ꯭ꯔꯃꯁꯨ ꯅꯣꯡꯃꯒꯤ ꯃꯅꯨꯡꯗ ꯍꯛꯆꯥꯡ ꯁꯥꯟꯅꯕ ꯍꯥꯏꯕꯁꯤꯗꯒꯤ ꯑꯗꯨꯝ ꯍꯧꯈ꯭ꯔꯕꯅꯤ ꯑꯗꯨꯅ ꯃꯁꯤ ꯌꯥꯝꯅ ꯑꯩꯈꯣꯏꯒꯤ ꯄꯨꯛꯅꯤꯡ ꯊꯧꯒꯠꯅꯤꯡꯉꯥꯏ ꯑꯃꯗꯤ ꯃꯁꯤꯗ ꯁꯧꯒꯠꯅꯤꯡꯉꯥꯏ ꯑꯣꯏꯕ ꯑꯃ ꯊꯣꯛꯄꯅꯤ ꯑꯗꯨꯕꯨ ꯁꯔꯀꯥꯔꯁꯤꯡ ꯑꯁꯤꯅ ꯍꯥꯏꯗꯤ ꯃꯗꯨꯃꯛ ꯌꯦꯡꯕꯤꯗꯦ ꯍꯥꯏꯕꯃꯛꯀꯤ ꯅꯠꯇꯦ ꯑꯗꯨꯕꯨ ꯄꯤꯛꯆꯔꯕ ꯂꯝ ꯑꯁꯤꯗ ꯊꯣꯛꯏꯕ ꯂꯩꯔꯤꯕ ꯑꯩꯈꯣꯏꯒꯤ ꯃꯇꯤ ꯃꯒꯨꯟ ꯂꯩꯔꯕ ꯍꯩꯊꯣꯏ ꯁꯤꯡꯊꯣꯏꯔꯕ ꯁꯥꯟꯅꯔꯣꯏ ꯀꯌꯥ ꯑꯃ ꯃꯁꯤ ꯃꯥꯂꯦꯝꯒꯤ ꯊꯥꯛꯇ ꯌꯧꯗꯨꯅ ꯃꯤꯡꯆꯠ ꯎꯣꯡ ꯀꯌꯥ ꯑꯃ ꯈꯤꯟꯗꯨꯅ ꯄꯨꯔꯛꯇꯨꯅ ꯑꯩꯈꯣꯏꯁꯦ ꯁꯛ ꯇꯥꯛꯏꯕꯅꯤ ꯑꯗꯨꯕꯨ ꯌꯦꯡꯁꯤꯟꯕꯤꯕ ꯑꯩꯈꯣꯏꯒꯤ ꯊꯋꯥ ꯁꯥꯕꯤꯕ ꯈꯔꯗꯤ ꯋꯥꯠꯄ ꯑꯣꯏꯅ ꯈꯟꯖꯩ ꯃꯁꯤ ꯍꯥꯏ ꯑꯗꯨꯅ ꯑꯩꯈꯣꯏꯒꯤ ꯁꯔꯀꯥꯔ ꯑꯁꯤꯅ ꯀꯥ ꯍꯦꯟꯅ ꯌꯦꯡꯁꯤꯟꯕꯤꯗ꯭ꯔꯦ ꯀꯥ ꯍꯦꯟꯅ ꯏꯟꯊꯣꯛꯄꯤꯔꯦ ꯑꯗꯩ ꯃꯈꯣꯏꯗ ꯅꯨꯡꯉꯥꯏꯇꯕ ꯑꯗꯩ ꯊꯔꯝ ꯊꯝꯕꯒꯤ ꯋꯥꯁꯨ ꯅꯠꯇꯅ ꯍꯥꯏꯗꯤ ꯃꯁꯤꯒꯤ ꯃꯇꯥꯡꯁꯤꯗꯗꯤ ꯄꯤꯛꯆꯔꯕꯁꯨ ꯑꯩꯈꯣꯏꯒꯤ ꯄ꯭ꯔꯃꯥ ꯂꯩꯗꯅ ꯄꯤꯛꯑꯁꯨ ꯆꯝꯄ꯭ꯔꯥꯅꯤ ꯍꯥꯏꯕꯒꯤ ꯑꯗꯨꯃꯥꯏꯅ ꯄꯤꯛꯈ꯭ꯔꯕ ꯂꯝꯁꯤꯅ ꯃꯥꯂꯦꯝꯁꯤꯗ ꯂꯪꯅ ꯉꯥꯟꯕ ꯉꯝꯃꯨꯕꯅꯤꯅ ꯁꯥꯟꯅꯔꯣꯏ ꯀꯌꯥ ꯑꯁꯤꯒꯤ ꯄꯨꯛꯅꯤꯡꯁꯦ ꯊꯧꯒꯠꯄꯤꯔꯒꯗꯤ ꯑꯗꯩ ꯏꯃꯨꯡ ꯃꯅꯨꯡꯒꯤ ꯑꯣꯏꯒꯦꯔꯥ ꯂꯩꯀꯥꯏꯒꯤ ꯑꯣꯏꯒꯦꯔꯥ ꯑꯗꯩ ꯍꯥꯏꯗꯤ ꯁꯔꯀꯥꯔꯗꯛ ꯍꯦꯛꯇ ꯊꯝꯕꯒꯤ ꯃꯤꯠꯌꯦꯡ ꯍꯥꯏꯗꯤ ꯅꯨꯡꯉꯥꯏꯕ ꯅꯨꯡꯉꯥꯏꯇꯕ ꯇꯣꯛꯈ꯭ꯔꯒ ꯏꯃꯨꯡ ꯃꯅꯨꯡꯅ ꯑꯩꯁꯦ ꯅꯠꯇ꯭ꯔꯒ ꯀꯅꯥꯒꯨꯝꯕ ꯑꯃ ꯁꯥꯟꯅꯕ ꯆꯠꯇꯣꯔꯦ ꯁꯥꯟꯅꯔꯒꯦ ꯍꯥꯏꯕ ꯋꯥꯍꯩꯁꯦ ꯍꯦꯛ ꯄꯟꯕꯒ ꯍꯦꯛꯇ ꯑꯁꯥꯎꯕ ꯑꯃ ꯑꯣꯏꯕ ꯃꯃꯥ ꯃꯄꯥꯁꯤꯡꯒꯤ ꯂꯥꯏꯔꯤꯛ ꯂꯥꯏꯁꯨ ꯈꯛꯇꯅ ꯑꯗꯨꯝ ꯄꯨꯛꯅꯤꯡ ꯆꯪꯍꯟꯅꯤꯡꯕ ꯑꯗꯨ ꯑꯗꯨꯃꯥꯏꯅꯁꯨ ꯎꯏ ꯑꯗꯨꯒ ꯍꯣꯏ ꯂꯥꯏꯔꯤꯛ ꯂꯥꯏꯁꯨꯁꯤꯗꯤ ꯇꯉꯥꯏ ꯐꯗꯅ ꯃꯗꯨꯗꯤ ꯆꯪꯗꯤ ꯆꯪꯉꯕ ꯑꯩꯈꯣꯏꯒꯤ ꯇꯝꯗ ꯌꯥꯗ꯭ꯔꯕ ꯄꯣꯠꯅꯤ ꯑꯗꯨꯕꯨ ꯑꯉꯥꯡ ꯑꯃꯒꯤ ꯇꯨꯡꯗ ꯂꯥꯛꯀꯗꯕ ꯄꯨꯟꯁꯤꯗ ꯃꯍꯥꯛꯀꯤ ꯄꯥꯝꯖꯕ ꯃꯥꯅ ꯑꯣꯏꯖꯒꯦ ꯈꯟꯖꯕꯗꯣ ꯃꯗꯨꯃꯗꯤ ꯑꯩꯈꯣꯏꯒꯤ ꯌꯀꯥꯏ ꯊꯤꯡꯒꯥꯏꯕꯤꯗꯕ ꯃꯁꯤꯗꯒꯤ ꯍꯧꯔꯦ ꯍꯥꯏꯗꯤ ꯃꯔꯨꯞꯅꯁꯨ ꯈꯪꯕꯤꯔꯝꯃꯒꯅꯤ ꯃꯔꯨꯞ ꯍꯣꯏꯒꯤ ꯂꯩꯀꯥꯏ ꯃꯔꯨꯞ ꯍꯣꯏꯒꯤ ꯖꯒꯥꯗꯁꯨ ꯁꯥꯟꯅ ꯈꯣꯠꯅꯕ ꯌꯥꯝꯅ ꯍꯩꯖꯕ ꯕꯣꯜ ꯃꯀ ꯁꯥꯟꯅꯕ ꯑꯣꯏꯔꯒꯁꯨ ꯑꯗꯩ ꯀꯔꯤꯒꯨꯝꯕ ꯃꯁꯥꯟꯅ ꯑꯃꯗ ꯑꯗꯨꯝ ꯃꯁꯥꯒꯤ ꯄꯤꯊꯣꯛꯆꯔꯛꯄ ꯃꯒꯨꯟꯒ ꯂꯣꯏꯅꯅ ꯌꯥꯝꯅ ꯍꯩꯕ ꯊꯦꯡꯅꯕꯤꯔꯝꯒꯅꯤ ꯑꯗꯨꯕꯨ ꯃꯃꯥ ꯃꯄꯥ ꯍꯣꯏ ꯄꯩꯁꯥ ꯂꯩꯇ ꯂꯥꯏꯔꯒꯤꯁꯨ ꯌꯥꯝꯅ ꯃꯈꯥ ꯄꯣꯜꯂꯤ ꯑꯗꯨꯕꯨ ꯄꯩꯁꯥꯗꯒꯤ ꯍꯦꯟꯅ ꯃꯈꯥ ꯄꯣꯜꯂꯤꯕꯁꯤ ꯀꯩꯅꯣꯗ ꯃꯃꯥ ꯃꯄꯥꯒꯤ ꯑꯗꯩ ꯏꯃꯨꯡ ꯃꯅꯨꯡꯒꯤ ꯏꯀꯥꯏꯒꯤ ꯃꯁꯤꯒꯤꯁꯨ ꯃꯈꯥ ꯈꯔ ꯄꯣꯜꯂꯦꯅ ꯈꯜꯂꯤ ꯑꯗꯣ ꯃꯔꯨꯞ ꯑꯣꯏꯒꯤ ꯑꯗꯨꯗꯥꯏꯗ ꯑꯗꯨꯒꯨꯝꯕ ꯊꯧꯗꯣꯛ ꯊꯣꯛꯄ ꯌꯥꯎꯔꯒꯗꯤ ꯃꯔꯨꯞ ꯑꯩꯉꯣꯟꯗꯁꯨ ꯑꯁꯨꯝ ꯋꯥꯔꯤ ꯑꯣꯏ ꯀꯩ ꯑꯣꯏ ꯇꯧꯕꯤꯌꯨ ꯍꯥꯏꯗꯤ ꯅꯨꯡꯉꯥꯏꯇꯕ ꯊꯧꯗꯣꯛ ꯃꯔꯨꯞꯅ ꯄꯦꯟꯖꯈꯤꯗꯕ ꯃꯇꯝꯗꯨꯗ ꯃꯇꯦꯡ ꯄꯥꯡꯕꯃꯛꯇꯤ ꯉꯝꯈꯤꯗꯕ ꯑꯗꯨꯕꯨ ꯃꯇꯨꯡ ꯇꯥꯔꯛꯄꯗ ꯃꯔꯨꯞꯅ ꯑꯗꯨꯒꯤ ꯃꯇꯥꯡꯗ ꯀꯔꯤ ꯀꯔꯤ ꯇꯧꯕꯤꯒꯦ ꯀꯥꯏꯅ ꯈꯟꯕ ꯑꯗꯨꯒꯤ ꯈꯔ ꯊꯝꯕꯤꯔꯛꯅꯤ
ꯎꯝ ꯃꯥꯅꯤ ꯃꯔꯨꯞ ꯏꯁꯥꯃꯛꯇꯁꯨ ꯊꯣꯛꯆꯈ꯭ꯔꯦ ꯍꯥꯏꯕ ꯇꯥꯔꯦ ꯃꯔꯨꯞ ꯑꯩꯈꯣꯏꯒꯤ ꯏꯃꯨꯡ ꯃꯅꯨꯡꯒꯤ ꯁꯄꯣꯔꯠ ꯐꯪꯗꯕ ꯑꯗꯒꯤ ꯂꯩꯔꯤꯕ ꯂꯩꯉꯥꯛꯀꯤꯁꯨ ꯁꯄꯣꯔꯠ ꯐꯪꯗꯕ ꯏꯁꯥꯃꯛꯇꯁꯨ ꯊꯣꯛꯆꯈ꯭ꯔꯦ ꯁꯝꯅ ꯍꯥꯏꯔꯕꯗ ꯏꯟꯗꯤꯌꯥꯒꯤ ꯑꯣꯏꯅ ꯌꯦꯡꯉꯛꯄ ꯃꯅꯤꯄꯨꯔꯒꯤ ꯑꯣꯏꯅ ꯌꯦꯡꯉꯛꯄ ꯃꯇꯝꯗ ꯀ꯭ꯔꯤꯛꯀꯦꯠ ꯍꯣꯛꯀꯤ ꯂꯣꯏꯅ ꯆꯥꯎꯈꯠꯄ ꯇꯥꯔꯒꯁꯨ ꯐꯨꯠꯕꯣꯜ ꯄꯨꯁꯜꯂꯛꯄ ꯃꯇꯝꯗ ꯐꯨꯠꯕꯣꯜ ꯑꯁꯤꯗ ꯃꯥꯂꯦꯝꯒꯤ ꯊꯥꯛꯇ ꯌꯦꯡꯉꯛꯄ ꯃꯇꯝꯗ ꯏꯟꯗꯤꯌꯥꯁꯤꯅ ꯈ꯭ꯋꯥꯏꯗꯒꯤ ꯁꯣꯊꯔꯕ ꯂꯩꯕꯥꯛ ꯑꯃ ꯑꯣꯏꯅ ꯂꯩꯍꯧꯕ ꯍꯥꯏꯖꯕ ꯇꯥꯔꯦꯅꯦ ꯃꯁꯤ ꯍꯥꯏꯗꯅ ꯑꯩꯈꯣꯏꯒꯤ ꯁꯥꯟꯅꯔꯣꯏ ꯑꯍꯩꯕ ꯁꯥꯟꯅꯔꯣꯏ ꯂꯩꯇꯦ ꯍꯥꯏꯕꯗꯤ ꯅꯠꯇꯦ ꯏꯟꯗꯤꯌꯥꯗ ꯑꯍꯩꯕ ꯁꯥꯟꯅꯔꯣꯏ ꯑꯩꯈꯣꯏꯒꯤ ꯍꯧꯖꯤꯛ ꯍꯧꯖꯤꯛ ꯃꯥꯂꯦꯝꯒꯤ ꯊꯥꯛꯇ ꯐꯥꯎꯔꯤꯕ ꯔꯣꯅꯥꯟ ꯗꯣ ꯃꯦꯁꯤ ꯅꯦꯃꯥꯔ ꯃꯈꯣꯏꯗꯒꯤ ꯍꯦꯟꯅ ꯍꯩꯔ ꯍꯩꯔꯕ ꯁꯥꯟꯅꯔꯣꯏ ꯀꯌꯥ ꯐꯥꯎꯕ ꯂꯩ ꯍꯥꯏꯖꯕ ꯇꯥꯔꯦꯅꯦ ꯁꯝꯅ ꯍꯥꯏꯖꯔꯕꯗ ꯑꯩꯈꯣꯏꯒꯤ ꯏꯟꯗꯤꯌꯥꯒꯤ ꯁꯥꯟꯅꯔꯣꯏ ꯁꯨꯅꯤꯟ ꯁꯦꯇ꯭ꯔꯤ ꯑꯩꯈꯣꯏꯒꯤ ꯃꯥꯂꯦꯝꯒꯤ ꯊꯥꯛꯇ ꯈ꯭ꯋꯥꯏꯗꯒꯤ ꯒꯣꯜ ꯆꯝꯕ ꯌꯥꯝꯕ ꯔꯣꯅꯥꯜꯗꯣ ꯃꯦꯁꯤꯒꯤ ꯍꯦꯛ ꯛ ꯃꯊꯪꯗ ꯃꯍꯥꯛ ꯌꯥꯎꯔꯛꯂꯤꯕꯅꯤ ꯍꯥꯏꯕꯗꯤ ꯐꯨꯠꯕꯣꯜꯒꯤ ꯂꯝꯗ ꯃꯤꯑꯣꯏ ꯑꯌꯥꯝꯕꯅ ꯒꯣꯠꯅꯤ ꯍꯥꯏꯅꯔꯤꯕ ꯃꯈꯣꯏ ꯑꯍꯨꯝ ꯍꯥꯏꯕꯗꯤ ꯅꯦꯟꯃꯥꯔ ꯊꯥꯔꯒ ꯃꯈꯣꯏ ꯑꯍꯨꯝ ꯑꯁꯤꯒꯤ ꯃꯔꯛꯇ ꯃꯦꯟꯃꯥꯔꯕꯨꯥꯎ ꯌꯥꯎꯕ ꯉꯝꯗꯕ ꯃꯐꯝꯗꯨꯗ ꯑꯩꯈꯣꯏꯒꯤ ꯏꯟꯗꯤꯌꯥꯒꯤ ꯁꯥꯟꯅꯔꯣꯏ ꯃꯃꯤꯡ ꯅꯥꯏꯔꯕ ꯁꯨꯅꯤꯜ ꯁꯦꯇ꯭ꯔꯤ ꯌꯥꯎꯕꯅꯤ ꯑꯗꯨꯒ ꯃꯍꯥꯛꯀꯤ ꯁꯨꯅꯤꯜ ꯁꯦꯇ꯭ꯔꯤ ꯄꯜꯂꯛꯑꯒ ꯑ ꯅꯤꯡꯁꯤꯡꯔꯛꯄ ꯑꯃꯅ ꯃꯔꯨꯞ ꯍꯟꯗꯛꯀꯤ ꯃꯦꯁꯤꯅ ꯏꯟꯗꯤꯌꯥ ꯇꯨꯔ ꯂꯥꯛꯄꯗꯨꯗ ꯑꯩꯈꯣꯏꯒꯤ ꯌꯥꯝꯅ ꯅꯨꯡꯉꯥꯏꯇꯕ ꯊꯧꯗꯣꯛ ꯑꯃ ꯊꯦꯡꯅꯒꯦ ꯍꯥꯏꯖꯕ ꯇꯥꯔꯦꯅꯦ ꯃꯔꯨꯞꯁꯨ ꯑꯗꯨꯝ ꯈꯪꯕꯤꯔꯝꯒꯅꯤ ꯑꯩꯈꯣꯏꯒꯤ ꯃꯁꯛ ꯅꯥꯏꯔꯕ ꯑꯗꯨ ꯃꯥꯂꯦꯝꯒꯤ ꯊꯥꯛꯇ ꯌꯧꯅ ꯈꯪꯂꯕ ꯁꯥꯟꯅꯔꯣꯏ ꯑꯗꯨꯕꯨ ꯑꯩꯈꯣꯏꯒꯤ ꯏꯟꯗꯤꯌꯥꯒꯤ ꯃꯤꯌꯥꯝꯁꯤꯡꯁꯤꯅ ꯀꯩꯁꯨ ꯂꯩꯇꯅ ꯈꯟꯕꯤꯕꯗꯧꯅ ꯇꯧꯕ ꯍꯥꯏꯗꯤ ꯃꯍꯥꯛꯀ ꯆꯥꯡꯗꯝꯅꯔꯤꯕ ꯃꯤꯗꯣ ꯂꯥꯛꯄꯗꯨꯗ ꯃꯍꯥꯛꯀꯤ ꯃꯦꯁꯤꯒꯤ ꯐꯨꯔꯤꯠ ꯊꯤꯜꯍꯜꯂꯒ ꯃꯉꯣꯟꯗ ꯏꯀꯥꯏꯕ ꯄꯤꯕ ꯑꯃꯒꯨꯝꯅ ꯎꯠꯈꯤꯕ ꯍꯥꯏꯕ ꯇꯥꯔꯦꯅꯦ ꯑꯗꯨꯁꯨ ꯌꯥꯝ ꯅꯨꯡꯉꯥꯏꯖꯗꯦ ꯑꯗꯣ ꯅꯨꯡꯉꯥꯏꯖꯔꯦ ꯃꯔꯨꯞ ꯃꯔꯨꯞꯀ ꯁꯨꯃꯥꯏꯅ ꯐꯣꯟ ꯋꯥꯔꯤ ꯁꯥꯟꯅꯖꯕ ꯌꯥꯝ ꯅꯨꯡꯉꯥꯏꯖꯩ ꯋꯥꯈꯜ ꯂꯧꯁꯤꯡꯁꯨ ꯑꯣꯏꯖꯩ ꯃꯇꯨꯡ ꯇꯥꯔꯛꯄꯗꯁꯨ ꯃꯔꯨꯞ ꯃꯔꯨꯞꯀ ꯋꯥꯔꯤ ꯅꯨꯡꯉꯥꯏ ꯅꯨꯡꯉꯥꯏꯕ ꯋꯥꯔꯤ ꯀꯌꯥ ꯑꯃ ꯁꯥꯟꯅꯅꯕꯒꯤ ꯇꯥꯟꯖꯥꯗꯨ ꯂꯧꯖꯒꯦ ꯑꯗꯨꯕꯨ ꯉꯁꯤꯒꯤ ꯑꯣꯏꯅꯗꯤ ꯃꯇꯥꯡ ꯑꯁꯤꯗ ꯀꯥꯏꯅꯅꯕ ꯃꯇꯥꯡ ꯑꯗꯨ ꯂꯧꯖꯒꯦ ꯃꯔꯨꯞ
ꯍ ꯍꯣꯏ ꯌꯥꯝ ꯅꯨꯡꯉꯥꯏꯦ ꯃꯔ
ꯎꯝ